ꯑꯣ
ꯇꯥꯕ꯭ꯔꯣ
ꯇꯥꯏ
ꯀꯩꯅꯣ ꯃꯈꯣꯟ ꯀꯟꯅ ꯇꯥꯗꯦ
ꯇꯥꯗꯕ꯭ꯔꯣ
ꯇꯔꯦ ꯅꯪ ꯑꯃꯨꯛ ꯇꯧꯔꯣ ꯑꯗꯨꯗꯤ ꯌꯥꯔꯅꯤ ꯏꯕꯥꯅꯤ ꯋꯥꯔꯤ ꯂꯣꯏꯔ ꯅꯪꯅ ꯑꯃꯨꯛ ꯇꯧ ꯇꯔꯌꯥꯔꯅꯤ
ꯌꯥꯕ꯭ꯔꯅꯤ
ꯍꯣꯏ ꯑꯗꯨꯒꯤ ꯑꯩꯅ ꯇꯧꯕꯤꯕ ꯅꯦ
ꯑꯗꯨ ꯑꯣꯏꯔ
ꯑꯗꯨ ꯑꯩꯅ ꯉꯁꯥꯏꯒꯤ ꯋꯥꯔꯤꯗꯣ ꯀꯟꯇꯤꯅ꯭ꯌꯨ ꯇꯧꯔꯁꯤ ꯌꯥꯔꯣ ꯑꯩꯅ ꯏꯕꯥꯟꯒꯤ ꯀꯣꯏꯅꯔꯁꯤꯀꯣ
ꯇꯅꯤꯡꯗꯦ ꯑꯁ ꯅꯪ ꯑꯩ ꯅꯪ ꯐꯨꯅꯤꯡꯉꯤ
ꯐꯨꯕ ꯉꯝꯒꯗ꯭ꯔꯣ
ꯇꯧꯋꯦꯅ
ꯍꯥꯥ
ꯊꯤ ꯌꯥꯝ ꯇꯧꯋꯤ
ꯋꯊꯤ ꯇꯧꯗꯦ ꯅꯪ ꯀꯣꯏꯅꯕ ꯂꯩꯔꯝꯒꯅꯤ ꯑꯩ ꯈꯪꯉꯦ ꯑꯗꯨꯒꯤ ꯌꯥꯗꯕ ꯑꯣꯏꯔꯝꯅꯤ
ꯍꯥꯥ
ꯅꯪ ꯅꯨꯡꯁꯤꯅꯕ ꯂꯩꯔꯝꯒꯅꯤ ꯑꯗꯨꯒꯤ ꯌꯥꯗꯕ ꯑꯣꯏꯔꯝꯃꯅꯤ꯫
ꯃꯤꯒꯤ ꯀꯣꯏꯕ ꯍꯥꯏꯕꯁꯤꯕꯨ ꯄꯪ ꯀꯣꯏꯅ ꯀꯣꯏꯕ ꯌꯥꯕ꯭ꯔꯕ
ꯑꯗꯨꯗꯣ ꯏꯕꯥꯅꯤ ꯈꯪꯅꯈ꯭ꯔꯦꯅ ꯅꯪ ꯑꯗꯨꯗꯤ ꯀꯃꯥꯏꯅ ꯈꯪꯅꯅꯤ ꯅꯪ ꯅꯪ ꯏꯁꯀ꯭ꯔꯤꯟꯗ ꯅꯪ ꯅꯨꯡꯁꯤꯅꯕꯁꯨ ꯑꯍꯥꯟꯕ ꯀꯃꯥꯏꯅ ꯈꯪ ꯑꯗꯨ ꯅꯪꯒꯤ ꯐ꯭ꯔꯦꯟꯁꯤꯡꯁꯨ ꯀꯃꯥꯏ ꯈꯨꯝꯅꯒꯦꯕ ꯆꯞ ꯃꯥꯟꯅꯩꯩꯅ
ꯃꯥꯅꯗꯦ ꯃꯥꯅꯗꯦ꯫
ꯏꯕꯥꯅꯤ ꯈꯪꯅꯈ꯭ꯔꯁꯤꯗ ꯋꯥꯔꯤ ꯐꯖꯅ ꯁꯥꯟꯅꯔꯦ꯫ ꯃꯇꯝ ꯍꯥꯡꯕ ꯀꯥꯟꯗ ꯐꯦꯁꯂꯤꯇꯦꯁ ꯈꯦꯡꯅꯔꯝꯅꯤ ꯑꯗꯨꯗꯤ ꯅꯣꯏꯅ ꯈꯪꯅꯕ ꯅꯨꯄꯥ ꯈꯪꯅꯕ ꯍꯥꯏꯕꯁꯦ ꯀꯃꯥꯏ ꯈꯪꯅꯕ ꯀꯥꯟꯗ ꯅꯨꯡꯁꯤꯅꯒꯗꯧꯕ꯫
ꯈꯪꯗꯦ ꯅꯨꯡꯁꯤꯕ ꯍꯥꯏꯕꯁꯤꯕꯨ ꯑꯗꯨꯝ
ꯍꯥ
ꯀ ꯂꯩꯗꯥꯏꯁꯨ
ꯅꯪꯅ ꯄꯥꯝꯗꯕꯤꯅꯦꯕ ꯄꯥꯝꯃꯔꯗꯤ ꯄꯥꯝꯕꯨ ꯄꯥꯝꯃꯗꯤ ꯈꯪꯅꯗꯨꯁꯨ ꯅꯨꯡꯁꯤꯅꯅꯦꯕ ꯅꯠꯇ꯭ꯔꯥ
ꯑꯩꯗꯤ ꯅꯨꯄꯥ ꯂꯩꯣꯏꯁꯨ ꯂꯩꯇꯦ
ꯋꯥꯔꯤꯕꯨ ꯅꯪꯅ ꯄꯥꯝꯃꯗꯤ ꯍꯥꯏꯕꯅꯤꯗ꯫
ꯍꯣꯏꯅꯦ
ꯑꯗꯨꯅꯦꯕ ꯅꯪꯒꯤꯁꯤꯦ ꯑꯩꯉꯣꯟꯗ ꯄꯥꯝꯃꯤꯁꯤꯅꯤꯅꯦ
ꯄꯥꯝꯃꯦꯕ
ꯅꯪꯁꯦ ꯑꯩꯉꯣꯟꯗ ꯄꯥꯝꯗꯣꯏꯁꯤꯅꯤꯅꯦ
ꯄꯥꯝꯝꯗꯦꯍꯦ꯫
ꯀꯩꯒꯤ
ꯄꯗꯦꯗꯤ ꯄꯥꯝꯗꯦ꯫
ꯀꯔꯤꯒꯤ ꯄꯥꯝꯗꯕ꯭ꯔꯣ
ꯄꯥꯝꯅꯤꯡꯗꯕꯒꯤ ꯄꯥꯝꯗꯕ꯫
ꯅꯪꯅ ꯄꯥꯝꯗ꯭ꯔꯁꯨ ꯑꯩꯅ ꯀꯣꯏꯔꯗꯤ ꯀꯃꯥꯏꯅ ꯇꯧꯕ ꯅꯪꯕꯣ꯫
ꯍꯥꯥ
ꯅꯪꯅ ꯄꯥꯝꯗ꯭ꯔꯁꯨ ꯑꯩꯅ ꯀꯣꯏꯒꯅꯤ ꯍꯥꯏꯅ ꯐꯣꯔꯁꯇ ꯀꯣꯏꯔꯨꯗꯤ ꯀꯃꯥꯏꯅ ꯇꯧꯕ
ꯅꯪ ꯐꯨꯕ ꯂꯥꯛꯀꯦ꯫
ꯑꯩꯅ ꯅꯝꯐꯨꯗ ꯅꯪ ꯀꯣꯏꯔꯗꯤ ꯅꯪ ꯀꯃꯥꯏꯅ ꯇꯧꯅꯤ꯫
ꯌꯥꯕ꯭ꯔꯣ ꯑꯗꯨꯕꯣ ꯌꯥꯔꯣꯏꯍꯦ꯫
ꯌꯥꯏꯅ
ꯌꯥꯗꯕꯅꯤ
ꯌꯥꯅꯤ
ꯌꯥꯝ ꯋꯥꯏꯗ ꯄꯨꯟꯁꯤꯁꯦ
ꯑꯩꯅ ꯀꯣꯏꯔꯒꯦ ꯍꯥꯏꯔꯒ ꯅꯪ ꯌꯥꯗꯦ꯫
ꯇꯥꯅꯤꯡꯁꯦ ꯅꯪ ꯑꯗꯨꯒ ꯋꯥꯗꯣ ꯇꯣꯛ ꯑꯝꯇ
ꯆꯩ ꯂꯥꯛꯀꯅꯤ ꯅꯪ꯫
ꯍꯣꯏꯕ ꯆꯠꯇ ꯍꯧꯖꯤꯛ ꯀꯥꯟ
ꯍꯨꯝ
ꯀꯣꯏꯕ ꯆꯠꯇꯣ ꯍꯧꯖꯤꯛꯀꯥꯟ꯫
ꯉꯔꯥꯡ ꯆꯠꯂꯦ ꯍꯥꯏꯔꯒ꯫
ꯅꯨꯡꯁꯤꯗꯤ ꯆꯠꯅꯩ
ꯉꯁꯤ ꯆꯠꯂꯣꯏ꯫
ꯏꯚꯅꯤꯡ ꯋꯥꯛꯀꯨꯝꯕ ꯆꯠꯇꯦ
ꯆꯠꯄ ꯇꯜꯂꯦ꯫
ꯌꯨꯝꯗ ꯑꯗꯨꯝ ꯂꯩꯕ꯫
ꯍꯣꯏ ꯌꯨꯝꯅ ꯅꯨꯄꯥ ꯋꯥꯔꯤ ꯋꯥꯔꯤ ꯁꯥꯟꯅꯔ
ꯆꯥꯔꯒ ꯇꯨꯝꯃꯒ ꯒꯦꯝꯁ ꯅꯥꯔꯒ ꯑꯗꯨꯝ
ꯅꯠꯇꯦ ꯅꯨꯄꯥ ꯋꯥꯔꯤ ꯁꯥꯟꯅꯔ ꯂꯩꯌꯦ
ꯍꯥ꯫
ꯅꯨꯄꯥꯒ ꯋꯥꯔꯤ ꯁꯥꯟꯅꯔ ꯂꯩ꯫
ꯑ ꯍꯪ ꯅꯤꯡꯁꯤꯅꯕꯒ
ꯍꯣꯏ
ꯎꯝ ꯑꯗꯨꯒ ꯑꯩꯉꯣꯟꯗꯗꯤ ꯅꯨꯡꯁꯤꯅꯕ ꯂꯩꯇꯦ ꯑꯃꯨꯛ ꯍꯥꯏꯕ ꯍ ꯌꯥꯏ ꯀꯥꯏꯗꯤ
ꯂꯩꯇꯦ ꯂꯩꯇꯦ꯫
ꯑꯩꯉꯣꯟꯗꯗꯤ ꯄꯥꯝꯗꯕꯒꯤ ꯃꯑꯣꯡꯅꯦꯕ꯫ ꯅꯨꯄꯥꯗ ꯏꯟꯇꯔꯦꯁ ꯂꯩꯇꯕ ꯃꯥꯂꯦꯗ꯫ ꯑꯩꯅ ꯍꯥꯏꯈ꯭ꯔꯦ ꯑꯩꯒ ꯅꯨꯡꯁꯤꯅꯔꯗꯤ ꯑꯩꯅ ꯑꯥꯏꯄꯦꯗ ꯂꯩꯕꯤꯒꯅꯤ꯫ ꯅꯪꯒꯤ ꯑꯥꯏꯠ ꯐꯣꯟꯁꯨ ꯂꯩꯕꯤꯅꯤ ꯍꯥꯏꯔꯦ ꯑꯗꯨꯒꯩꯁꯨ ꯌꯥꯅꯤꯡꯗꯕ
ꯇꯂꯦ
ꯅꯪ ꯅꯨꯄꯥꯗꯗꯤ ꯅꯨꯄꯥꯁꯨ ꯊꯣꯛꯂꯛꯝꯃꯣꯏ ꯈꯪꯉꯤ ꯆꯍꯤ ꯇ꯭ꯋꯦꯟꯇꯤ ꯊ꯭ꯔꯤ ꯌꯧꯕ ꯏꯄꯪ ꯄꯪꯅ ꯂꯩꯕ ꯅꯨꯄꯥ ꯉꯥꯎꯁꯟꯅꯔꯒ ꯂꯩꯕ ꯅꯨꯄꯥꯁꯤꯡꯗꯨ ꯄꯥꯝꯃ
ꯅꯨꯄꯥ ꯂꯩꯇꯦ ꯍꯥꯏꯔꯒꯀꯣ꯫
ꯑꯩꯁꯦ ꯆꯞ ꯆꯥꯕꯅꯤ ꯅꯒꯤꯗꯃꯛ
ꯑꯩꯒꯤ ꯅꯨꯄꯥ ꯂꯩꯇꯦ ꯀꯣꯏꯁꯨ ꯀꯣꯏꯅꯤꯡꯗꯦ
ꯑꯩ ꯀꯣꯏꯅꯔꯁꯦ ꯅꯪ ꯀꯣꯏꯅꯤꯡꯗ꯭ꯔꯖꯨ ꯑꯩꯅ ꯀꯣꯏꯒꯦ꯫
ꯌꯥꯔꯣꯏ ꯑꯩꯅ ꯌꯥꯗ꯭ꯔꯒ ꯀꯧꯃꯥꯏ ꯀꯣꯏꯒꯦ ꯍꯥꯏꯕ꯭ꯔ
ꯅ ꯀꯣꯏꯌꯣ ꯍꯥꯏꯕ ꯅꯠꯇꯦ ꯑꯩꯅ ꯀꯣꯏꯒꯦ ꯍꯥꯏꯕꯅꯤ
ꯇꯂꯦ
ꯅꯣ ꯑꯩꯅ ꯑꯆꯥꯄꯣꯠ ꯑꯗꯨꯝ ꯑꯩꯅ ꯑꯆꯥꯄꯣꯠ ꯑꯗꯨꯝ ꯄꯤꯅꯤ ꯑꯩꯒ ꯀ꯭ꯋꯥꯔꯦꯟꯇꯅꯥ
ꯇꯜꯂꯦ
ꯗꯤꯁꯇꯔꯕꯁꯨ ꯇꯧꯕꯤꯔꯣꯏ ꯒꯦꯝꯁꯨ ꯑꯗꯨꯝ ꯁꯅꯥꯍꯟꯒꯅꯤ ꯀꯦ ꯑꯦꯐ ꯁꯤꯁꯨꯦ ꯑꯗꯨꯝ ꯕ꯭ꯔꯣꯀꯤꯅꯤ ꯑꯗꯨꯒ ꯑꯥꯏꯄꯦꯠꯁꯨ ꯂꯩꯕꯤꯅꯤ꯫
ꯌꯥꯏꯦ ꯌꯥꯏꯌꯦ ꯅꯪ ꯄꯩꯁꯥ ꯌꯥꯝ ꯄꯥꯏꯕꯩ ꯇꯥꯏꯞꯇ ꯀꯣ
ꯀꯣꯏꯕꯁꯨ ꯄꯨꯕꯤꯅꯤ꯫
ꯅꯪꯕꯨ ꯄꯩꯁꯥ ꯌꯥꯝ ꯄꯥꯏꯕ꯭ꯔꯅꯦ꯫
ꯄꯩꯁꯥ ꯌꯥꯝ ꯄꯥꯏꯅ ꯄꯥꯏꯔꯤ ꯍꯥꯏꯕꯅꯤꯃꯣ ꯄꯥꯏꯗꯗꯤ
ꯍꯣꯏꯗ ꯍꯣꯏꯗ ꯊꯥꯖꯕꯤꯒꯦ꯫
ꯎꯝ꯫ ꯄꯩꯁꯥ ꯌꯥꯝ ꯑꯩꯈꯣꯗꯤ ꯄꯩꯁꯥ ꯌꯥꯝ ꯄꯥꯏꯌꯦ ꯑꯁꯦꯡꯕ ꯍꯥꯏꯕꯅꯦ꯫
ꯉꯥꯢꯈꯣ ꯇꯨꯝꯃꯤ ꯂꯩꯈ꯭ꯔꯣ ꯑꯩ ꯆꯥꯖꯔ ꯃꯥꯡꯈ꯭ꯔꯦ꯫
ꯑꯩꯅ ꯅꯨꯄꯤ ꯑꯩꯉꯣꯟꯗ ꯀꯔꯤꯔꯥ ꯇ꯭ꯔꯤꯠ ꯇꯧꯕꯤꯕꯁꯦ ꯑꯦꯠ ꯗꯦꯠ ꯁꯚꯦꯟ ꯀ ꯑꯩꯠ ꯀꯦ ꯅꯥꯏꯟ ꯀꯦꯒꯤ ꯇꯧꯕꯤꯕꯅꯤ ꯅꯣꯡ ꯋꯥꯟ ꯗꯦꯗ
ꯌꯥꯝꯗꯦ꯫
ꯋꯥꯟꯗꯗ
ꯌꯥꯝꯗꯦ꯫
ꯌꯥꯝꯗ꯭ꯔꯦ ꯑꯗꯩ ꯑꯦꯠꯂꯤꯁ ꯍꯥꯏꯕꯅꯤꯀꯣ ꯈ꯭ꯋꯥꯏꯗꯒꯤꯩ ꯄꯤꯛꯄꯗ ꯍꯥꯏꯕꯅꯤꯀꯣ
ꯍꯣꯏꯗ ꯍꯣꯏꯗ
ꯈ꯭ꯋꯥꯏꯗꯒꯤ ꯄꯤꯛꯈ꯭ꯔꯕꯗ ꯑꯩꯠ ꯀꯦ ꯅꯥꯏꯟ ꯀꯦ
ꯌꯥꯝ ꯊꯥꯖꯈ꯭ꯔꯦꯗ
ꯑꯩ ꯆꯖꯒꯦꯗ ꯑꯩ ꯊꯝꯕ꯭ꯔꯣ
ꯑꯩꯒꯤꯗ ꯂꯩꯕ ꯃꯥꯜꯂꯦ
ꯍꯥꯥ
ꯀꯩꯒꯤꯗ ꯂꯩꯕ ꯃꯥꯜꯂꯦ
ꯑꯦꯔ ꯑꯃꯅꯤꯅꯤ
ꯎ ꯎ ꯎꯝ
ꯏꯁꯥꯗꯒꯤ ꯊꯤꯕꯗꯦ ꯑꯩ ꯁꯨꯡꯐꯝ ꯐꯪꯗ꯭ꯔꯦ
ꯀꯔꯤ ꯂꯩ ꯀꯥꯏꯗ ꯂꯩꯕꯣ ꯅꯅꯨꯡꯁꯥꯏ
ꯍꯥꯥ
ꯀ ꯂꯩꯀꯥꯏꯗ ꯂꯩꯕ꯭ꯔꯣ ꯅꯁ
ꯍꯤꯛꯇ ꯍꯥꯏꯗꯣꯛꯄ ꯌꯥꯕ꯭ꯔꯣ
ꯁꯦ ꯋꯥ ꯉ ꯉꯥꯡꯅꯒ ꯂꯗꯧꯔꯤ
ꯂꯨꯕ꯭ꯔꯅꯤ
ꯎꯝ
ꯅꯨꯡꯉꯥꯏꯇ꯭ꯔꯥ ꯑꯩꯒ ꯑꯩꯒ ꯋꯥꯔꯤ ꯇꯧꯕ ꯅꯨꯡꯉꯥꯏꯇ꯭ꯔꯣ
ꯍꯥꯥ
ꯍꯥꯥ
ꯑꯩ ꯅꯪꯒ ꯋꯥꯔꯤ ꯇꯧꯕ ꯅꯨꯡꯉꯥꯏꯁꯤꯗꯤ ꯄꯣꯛꯑꯣ ꯍꯧ ꯅꯪꯒꯤꯁꯦ
ꯅꯨꯡꯉꯥꯏꯇ꯭ꯔꯣ ꯍꯥꯏꯕꯅꯤ
ꯁꯔꯀ ꯄꯥꯁꯁꯤ
ꯍꯥꯥ
ꯅꯪꯒ ꯋꯥꯔꯤ ꯁꯥꯟꯅꯕ ꯅꯨꯡꯉꯥꯏꯇ꯭ꯔꯗꯤ ꯅꯪ ꯗꯥꯏꯔꯦꯛ ꯇꯣ ꯗꯔꯀꯥꯔ ꯇꯥꯗꯣꯏꯁꯤꯅꯦꯕ ꯅꯪꯒꯤ ꯃꯑꯣꯡꯁꯦ
ꯍꯣꯏ
ꯎꯝ
ꯅꯠꯇꯦ ꯋꯥꯔꯤ ꯁꯥꯟꯅꯕ ꯅꯨꯡꯉꯥꯏꯇꯔꯦ ꯀꯔꯤꯒꯤꯩ ꯉꯥꯡꯅꯕ꯭ꯔꯥ ꯍꯥꯏꯕꯅꯤꯗ
ꯅꯨꯡꯉꯥꯏꯅ ꯀꯅꯥ ꯅꯨꯡꯉꯥꯏꯗꯦꯕ꯭ꯔꯣ
ꯍꯣꯏ ꯑꯗꯨ ꯍꯥꯏꯅꯕꯅꯤꯅ ꯉꯁꯥꯏ ꯀꯔꯤ ꯈꯟꯕ꯭ꯔꯣꯅꯣ
ꯁꯇꯤ ꯋꯥꯁꯤ ꯂꯣꯏꯔꯣꯏꯗꯕꯅꯤ ꯅꯪꯅ ꯏꯕꯥꯅꯤ ꯀꯣꯏꯅꯔꯁ ꯍꯥꯏꯔꯦ ꯅꯪꯅ ꯍꯣꯏ ꯍꯥꯏꯅꯤ
ꯍꯥꯏꯔꯣꯏ
ꯍꯥꯏꯕꯗ ꯉꯥꯏꯕ ꯋꯥꯔꯦꯀꯣ ꯅꯪꯁ ꯀꯩꯃ ꯌꯥꯔꯛꯀꯅꯤ
ꯌꯥꯔꯣꯏ
ꯀꯩꯗꯧꯉꯥꯏ ꯌꯥꯔꯅꯤ ꯑꯗꯨꯝ ꯃꯇꯝꯗꯣ ꯍꯥꯏꯕꯤꯌꯨꯅꯦ
ꯌꯥꯔꯑꯣꯏ
ꯌꯥꯔꯣꯏ ꯑꯩꯅ ꯑꯥꯏꯐꯣꯟ ꯂꯩꯕꯤꯔꯁꯨ
ꯍꯣꯏ
ꯑꯥꯏ ꯐꯣꯟ ꯁꯚꯦꯟꯇꯤꯟ ꯄ꯭ꯔꯣꯗꯣ ꯂꯩꯕꯤꯔꯁꯦ
ꯍꯣꯏ ꯌꯥꯔꯣꯏ
ꯂꯧꯗꯤ ꯂꯧꯅꯤ ꯍꯥꯏꯌꯦꯅ ꯌꯥꯗ꯭ꯔꯁꯨ
ꯍꯅꯦ ꯂꯩ ꯔꯦꯗꯤ ꯂꯔꯒꯦ
ꯑꯆꯥꯠ ꯑꯠꯆꯥꯅꯤꯅꯦ ꯁꯤꯁꯤꯡꯅꯦꯅ ꯎꯅꯤꯄꯤꯁꯤꯅꯁꯦ
ꯑꯁ ꯅꯪꯁꯤ ꯅꯨꯄꯤ ꯃꯌꯥꯝ ꯋꯥꯔꯤ ꯁꯥꯟꯅꯔꯕ ꯑꯣꯏꯔꯦ
ꯅꯨꯄꯤꯁꯤꯡꯁꯤ ꯁꯤꯡꯗꯤ ꯁꯤꯡꯕꯖꯥꯠꯅꯤꯅ ꯍꯥꯏꯐꯦꯠꯇꯦ ꯄꯪꯗ꯭ꯔꯥ ꯍꯥꯏꯔꯒ
ꯄꯪꯕ꯭ꯔꯔ ꯀꯥꯏꯗꯅ ꯑꯩ ꯖꯥꯔꯖꯔ ꯃꯥꯡꯈ꯭ꯔꯦ ꯇꯣ ꯑꯦ
ꯑꯩꯁ ꯆꯍꯤꯗꯤ ꯑꯉꯥꯡꯅꯤ ꯍꯥꯏꯔꯒ ꯋꯥ ꯉꯥꯡꯕꯗꯤ ꯑꯍꯟ ꯃꯥꯜꯂꯦꯗ
ꯃꯉꯥꯡ ꯁꯉꯥꯡꯗꯗꯤ ꯐꯠꯇ꯭ꯔꯗꯤ ꯀꯩꯅꯣ
ꯑꯍꯟ ꯃꯥꯜꯂꯦ ꯋꯥ ꯉꯥꯡꯕꯁꯤꯁꯨ ꯇꯥꯜꯂꯦ ꯅꯪꯒꯤ ꯈꯣꯟꯖꯦꯜꯁꯨ
ꯐꯠꯇ꯭ꯔꯣꯁꯤꯅ
ꯐꯌꯦ ꯐꯥꯏ
ꯑꯗꯨꯅꯦ ꯃꯤ ꯋꯥꯔꯤꯁ
ꯑꯩꯗꯤ ꯅꯪꯕꯨ ꯎꯈ꯭ꯔꯦꯗ ꯑꯁꯦꯡꯕꯤꯔꯁꯦ ꯅꯣꯏ ꯈꯨꯟꯗꯁꯨ ꯂꯥꯛꯑꯝꯕꯅꯦ꯫
ꯍꯥ
ꯅꯪꯕꯨ ꯎꯈ꯭ꯔꯦꯗꯤ ꯁꯦꯡꯕꯒꯤꯗ꯫
ꯑꯣ ꯀꯥꯏ ꯎꯕ꯭ꯔꯣ ꯑꯗꯨ
ꯅꯣꯏ ꯈꯨꯨꯟꯗꯨꯁꯨ ꯂꯥꯛꯑꯝꯕꯅꯦꯕ ꯑꯩꯗ
ꯅꯪ ꯅꯪ
ꯍꯣꯏ ꯍꯣꯏ ꯍꯣꯏ ꯍꯣꯏ
ꯑꯩꯒꯤ ꯈꯨꯟꯗ
ꯅꯪꯗꯤ ꯑꯉꯥꯡ ꯑꯣꯏꯕ ꯃꯤꯅ ꯀꯔꯤ ꯈꯪꯒꯅꯤ ꯫
ꯑꯁ ꯑꯩ ꯉꯥꯡ ꯑꯣꯏꯔꯀꯥꯟꯗ ꯁꯛ ꯌꯥꯝ ꯊꯤꯔꯝꯕꯅꯤꯍꯦ꯫
ꯅꯪ ꯑꯉꯥꯡ ꯑꯣꯏꯕꯗꯤ ꯈꯪꯂꯪꯂꯣꯏꯌꯦꯗꯤ ꯅꯣꯏ ꯈꯨꯟꯗꯁꯨ ꯂꯥꯛꯄꯅꯤ ꯅꯣꯏ ꯕꯕꯥꯒꯁꯨ꯫ ꯈꯅꯕ ꯃꯣꯏ ꯃꯥꯗꯔꯒꯁꯨ ꯈꯪꯅꯩꯌꯦ ꯅꯣꯏ ꯃꯥꯗꯔꯒꯁꯨ ꯈꯪꯅꯩꯌꯦ ꯃꯣꯏ ꯐꯥꯗ ꯍꯥꯏꯒꯁꯨ ꯈꯪꯅꯩꯌꯦ꯫
ꯀꯩꯒꯤ ꯈꯪꯅꯕꯩ ꯃꯥꯒꯗꯤ꯫
ꯑꯗꯨꯝ ꯈꯪꯅꯩꯩꯅ ꯑꯛ ꯅꯨꯡꯉꯥꯏꯔꯤꯕꯔꯤꯕ꯭ꯔꯣ ꯍꯥꯏ
ꯏꯁ
ꯑ ꯑꯩꯒꯤ ꯄꯦꯟ ꯃꯥꯡꯈ꯭ꯔꯦ ꯀꯥꯏꯖꯈ꯭ꯔꯀꯦ ꯑꯩꯒꯤ ꯄꯦꯟꯕꯨ
ꯎꯝ
ꯀꯩ ꯀꯥꯎ ꯅꯪ ꯃꯆꯤꯟ ꯏꯅꯥꯎ ꯀꯌꯥ ꯂꯩꯕ꯭ꯔꯥ ꯑꯩ ꯀꯥꯎꯈ꯭ꯔꯦ
ꯉꯁꯥꯏ ꯍꯥꯏꯈ꯭ꯔꯕꯅꯤ ꯑꯩ ꯉꯁꯥꯏ ꯍꯥꯏꯌꯦ ꯅꯍꯥꯟ ꯍꯥꯏꯈ꯭ꯔꯕꯅꯦ꯫
ꯍꯣꯏ ꯍꯜꯂꯞ ꯁꯤꯖꯤꯟ ꯇꯈ꯭ꯔꯒꯣ ꯑꯅ
ꯍꯥꯏꯗꯦ ꯑꯗꯨꯃꯛ
ꯀꯊꯥꯏꯕꯨꯂ ꯇ ꯑꯥꯏꯂꯖꯤ
ꯍꯥꯏꯗꯦ꯫
ꯑꯩꯅ ꯍꯥꯏꯒꯅꯨ ꯍꯥꯏꯒꯅꯣ ꯍꯥꯏꯔꯁꯦ ꯑꯅ ꯍꯥꯏꯔꯤꯕꯗꯨꯗꯤ꯫
ꯑ ꯑꯩꯅ ꯍꯥꯏꯒꯗ ꯍꯥꯏꯔꯒꯦ ꯅꯪꯩꯅ ꯑꯗꯨꯝ ꯍꯥꯏꯔ ꯂꯩ ꯑꯗꯨꯗꯤ꯫
ꯏꯁ ꯑꯥꯏꯂꯞ ꯁꯤꯁꯨ ꯅꯅ ꯍꯥꯏꯈ꯭ꯔꯦ ꯑꯗꯨ ꯑꯗꯨ
ꯅꯪꯅ ꯅꯪꯅ ꯅꯨꯡꯁꯤꯒ ꯄꯪꯍꯥꯏ ꯍꯥꯏꯔꯛꯇꯅ ꯑꯩꯅ ꯍꯥꯏꯕꯁꯨ ꯅꯠꯇꯦ꯫
ꯅꯪꯅ ꯍꯥꯏꯕꯗꯨꯗꯤ ꯍꯥꯏꯔꯁꯨ
ꯈꯔꯥ ꯢꯀꯥꯏ ꯈꯪꯁꯦꯀꯣ ꯑꯩꯅ ꯍꯥꯏꯕ ꯅꯠꯇꯦ꯫
ꯅꯁ ꯑꯩ ꯄꯥꯝꯕ ꯃꯥꯜꯂꯦꯗ ꯂꯣꯟ ꯂꯣꯟꯅ꯫
ꯎꯝ
ꯑ ꯑꯩ ꯑꯩꯕꯨ ꯂꯣꯠꯂꯣꯠ ꯄꯥꯝꯕ ꯃꯥꯜꯂꯦꯗ ꯑꯩ ꯈꯪꯉꯤꯀꯣ
ꯇꯨꯡꯑꯣꯏ ꯑꯣꯊꯣꯛꯇꯕ ꯋꯥ ꯌꯥꯝ ꯉꯥꯡꯉꯦ ꯅꯪ
ꯎꯝ ꯑꯁꯦꯡꯕ ꯍꯥꯢꯕꯅꯤꯀꯣ
ꯑꯩ ꯑꯁꯦꯡꯕ ꯍꯥꯏꯅꯤꯀꯣ
ꯈꯤꯈꯤ ꯍꯥꯏꯕ ꯅꯠꯇ꯭ꯔꯥ ꯅꯣꯏ ꯏꯤꯡꯗꯣꯟꯗ ꯑꯥꯡ ꯅꯨꯄꯤ ꯃꯆꯥꯁꯦ꯫
ꯌꯥꯔꯦ ꯑꯣꯏꯗꯦ꯫
ꯑꯗꯨꯗꯦ꯫
ꯃꯤ ꯌꯥꯝ ꯂꯩꯌꯦ꯫
ꯑꯣ ꯃꯣꯃꯣ ꯍꯥꯏꯅꯁꯨ ꯂꯩꯀꯣ꯫
ꯑꯗꯨꯅ ꯅꯨꯄꯥꯒꯤꯅꯦ꯫
ꯎꯝ
ꯅꯨꯄꯥ ꯑꯍꯟꯒꯤ
ꯍꯣꯏ ꯅꯣꯏ ꯑꯩ ꯈꯨꯟꯗ ꯂꯥꯛꯑꯝꯃꯦ ꯅꯪꯕꯨ ꯅꯪꯁꯨ ꯎꯈ꯭ꯔꯦ꯫ ꯑꯗꯨꯒꯤ ꯈꯔ ꯑꯗꯨꯒꯤ ꯑꯩꯅ ꯑꯩꯅ ꯅꯪꯕꯨ ꯂꯛꯅꯕꯅꯤꯗ꯫
ꯍꯣꯏꯗꯥ ꯍꯣꯏꯗꯥ꯫
ꯂꯛꯅꯁꯨ ꯂꯛꯅꯕꯅꯤ ꯐꯥꯒꯤꯁꯨ ꯐꯥꯒꯤꯅꯤ ꯑꯁꯦꯡꯕꯁꯨ ꯑꯁꯦꯡꯕꯅꯤ꯫
ꯀꯔꯤ ꯍꯥꯏꯅꯤꯡꯕꯅꯣ ꯑꯗꯨꯗꯤ?
ꯑꯩꯅ ꯍꯥꯏꯅꯤꯡꯕ ꯋꯥꯁꯦ ꯅꯪꯁꯦ ꯑꯩꯒꯤ ꯑꯣꯏꯔꯣ ꯀꯣꯏꯔꯁꯦ ꯏꯕꯥꯅꯤ꯫ ꯑꯩꯅ ꯅꯪꯕꯨ ꯂꯧꯔꯒꯦ꯫
ꯇꯜꯂꯦ
ꯑꯩ ꯂꯣꯏ ꯄꯤꯅꯤ ꯅꯪꯒꯤ ꯑꯄꯥꯝꯕ ꯂꯣꯏ ꯄꯤꯅꯤ ꯅꯪ ꯅꯨꯄꯥꯝꯕ ꯑꯈꯣꯏ ꯅꯤꯌꯨ ꯊꯥꯖꯗꯕꯤ ꯋꯥꯅꯤꯅꯦ ꯫ ꯗꯣꯟ ꯖꯠꯁ ꯑꯦ ꯕꯨꯛ ꯕꯥꯏ ꯏꯠꯁ ꯀꯣꯕꯔ ꯍꯥꯏꯕꯗꯨ ꯅꯪ ꯈꯪꯗ꯭ꯔꯤ꯫
ꯇꯥꯅꯤꯡꯗꯦ ꯑꯪꯒ꯭ꯔꯦꯖꯤ ꯌꯥꯝ ꯑꯣꯜꯂꯛꯀꯅꯨ꯫
ꯅꯪ ꯈꯪꯗ꯭ꯔꯦ ꯄꯩꯁꯥ ꯌꯥꯝ ꯄꯥꯏꯕꯅꯤꯀꯣ ꯑꯩꯗꯤ
ꯍꯣꯏꯇꯥ ꯍꯣꯏꯗꯥ
ꯑꯥꯏ ꯐꯣꯟꯁꯨ ꯂꯩꯕꯤꯅꯦ ꯍꯥꯏꯈ꯭ꯔꯦ ꯅ ꯑꯥꯏ ꯄꯦꯗꯁꯨ ꯂꯩꯕꯤꯅꯦ ꯍꯥꯏꯈ꯭ꯔꯦ ꯅꯪ ꯑꯗꯨꯗ